ꯇꯥꯕ꯭ꯔꯣ
ꯇꯥꯏꯌꯦ
ꯑꯣ ꯑꯗꯨ ꯑꯁ ꯅꯪꯒꯤ ꯀꯣꯜꯗꯣ ꯔꯤꯏꯤꯡ ꯔꯤꯏꯤꯡ ꯆꯠꯂꯒ ꯂꯩꯏꯅꯦ ꯑꯩꯉꯣꯟꯗꯗꯤ
ꯏꯁ ꯊꯣꯛꯇꯦꯗ ꯑꯩꯉꯣꯟꯗꯗꯤ
ꯑꯣ ꯉꯥꯏꯍꯥꯛꯇꯪ ꯂꯩꯔꯒ ꯅꯪꯉꯣꯟꯗ ꯔꯤꯏꯤꯡ ꯑꯗꯨꯒꯨꯝꯕ ꯂꯥꯛꯀꯥꯅꯤ ꯈꯪꯉꯦ ꯑꯁ ꯑꯥ ꯍꯧꯒꯠꯈ꯭ꯔꯕ꯭ꯔꯣ
ꯍꯧꯒꯠꯂꯦ ꯃꯄꯥꯟꯗ ꯂꯩꯔꯝꯃꯤꯅꯦ ꯂꯥꯡꯃꯟꯕꯩ
ꯑꯣ ꯕ꯭ꯔꯦꯛꯐꯥꯁ ꯆꯥꯗ꯭ꯔꯤ
ꯆꯥꯗ꯭ꯔꯤ ꯍꯣꯏ
ꯑꯣ
ꯏꯆꯦ ꯍꯥꯏꯗꯣꯏꯔꯣ ꯏꯆꯟ ꯍꯥꯏꯗꯣꯏꯔꯣ
ꯑꯁ ꯈꯪꯗꯦꯅꯦ ꯅꯪ ꯆꯍꯤ ꯀꯌꯥ ꯁꯨꯔꯕ꯭ꯔꯣ
ꯑꯩ ꯆꯍꯤ ꯇ꯭ꯋꯦꯟꯇꯤ ꯇꯨ ꯁꯨꯔꯦ
ꯑꯁ ꯏꯆꯦ ꯍꯥꯏꯕ ꯌꯥꯕꯅꯦ ꯑꯗꯨꯗꯤꯀꯣ
ꯄꯥꯏꯕ ꯍꯧ ꯑꯥ ꯑꯁꯤ ꯋꯥꯔꯤ ꯁꯥꯕ ꯀꯨꯏꯈ꯭ꯔꯕ꯭ꯔꯥ
ꯀꯨꯏꯗ꯭ꯔꯤꯌꯦ ꯉꯔꯥꯡ ꯈꯛꯇꯥ
ꯑꯣ ꯑꯣ ꯑꯣ ꯑꯗꯨꯏ ꯌꯥꯝ ꯐꯕꯅꯤ
ꯎ
ꯉꯔꯥꯡ ꯉꯥꯛꯇ ꯐꯥꯏꯔ ꯄꯥꯏꯔꯨ ꯉꯁꯤ ꯀꯣꯜ ꯌꯥꯝ ꯄꯥꯒꯜ ꯑ ꯄꯥꯏꯕ ꯇꯧꯑꯣ ꯀꯣ ꯅꯨꯡꯉꯥꯏꯕꯅꯤꯍꯦ ꯑꯁꯤ ꯑꯁꯤꯁꯦ ꯋꯥꯔꯤ ꯁꯥ ꯁꯥꯔꯒ ꯅꯨꯡꯉꯥꯏꯕꯅꯤ
ꯀꯩꯗꯧꯔꯥꯝꯃꯤꯅꯣ ꯆꯦꯗꯤ
ꯌꯨꯝ ꯌꯨꯝꯗ ꯂꯩꯌꯦꯗ ꯇꯨꯝ ꯍꯧꯒꯠꯂꯒ ꯂꯩ ꯂꯩꯏꯗ ꯑꯩꯁꯨ ꯀꯔꯤꯁꯨ ꯇꯧꯗꯦ
ꯍꯟꯗꯛ ꯃꯔꯛꯇꯤ ꯀꯩꯀꯩ ꯍꯣꯠꯅꯔꯤꯌꯦ
ꯍꯦ ꯍꯧꯖꯤꯛꯇꯤꯀꯣ ꯑꯩ ꯑꯩꯗꯤ ꯑꯦ ꯑ ꯀꯨꯏꯈ꯭ꯔꯦꯗ ꯑꯩꯈꯣꯏꯗꯤ ꯍꯧꯖꯤꯛꯇꯤ ꯑꯗꯨꯝ ꯐ꯭ꯔꯤꯗ ꯂꯩꯗ ꯅꯪꯗꯤ ꯏꯁꯇꯨꯗꯦꯟ ꯑꯣꯏꯕ꯭ꯔꯥ ꯑꯣ ꯐꯤ ꯎꯝ ꯏꯁꯇꯨꯗꯦꯟ ꯑꯣꯏꯕ ꯃꯥꯂꯦ ꯍꯣꯏ
ꯍꯥ
ꯒ꯭ꯔꯦꯖꯨꯋꯦꯠꯇꯤ ꯇꯧꯈ꯭ꯔꯕ꯭ꯔꯣ
ꯏꯁꯇꯤꯜ ꯒ꯭ꯔꯦꯖꯨꯋꯦꯠ ꯇꯧꯔꯤꯕ ꯍꯨꯖꯤꯛ
ꯑꯣ ꯑꯣ ꯐꯩꯅꯦ ꯐꯩꯅꯦ
ꯗꯨꯗꯤ ꯑꯩꯒꯤ ꯏꯅꯥꯎꯒꯨꯝꯕꯅꯦ
ꯍ‌ꯣꯏ
ꯑꯦꯁ ꯍ‌ꯣꯏꯗꯤ ꯂꯣꯏ ꯂꯣꯏꯔꯕꯣ ꯍꯥꯏ ꯍꯣꯏ ꯑꯗꯨ ꯍꯥꯏꯕꯁꯨ ꯌꯥꯏꯀꯣ ꯑꯩꯅ ꯒ꯭ꯔꯦꯖꯨꯋꯦꯠ ꯇꯨ ꯊꯥꯎꯖꯟ ꯁꯚꯦꯟꯇꯤꯟꯗ ꯇꯧꯈ꯭ꯔꯕꯅꯤꯗ ꯑꯩꯗꯤ ꯑꯗꯨ
ꯑꯠꯆꯥ
ꯇꯧꯔꯒ ꯃꯥꯁꯇꯔꯁꯨ ꯇꯧꯋꯦ ꯇꯨ ꯊꯥꯎꯖꯟ ꯇ꯭ꯋꯦꯟꯇꯤꯗ ꯃꯥꯁ ꯇꯔꯁꯨ ꯂꯣꯏꯈ꯭ꯔꯕꯅꯤ ꯑꯗ ꯍꯧꯖꯤꯛꯇꯤ ꯑꯗꯨꯒ ꯑꯩ ꯐꯥꯏꯅꯥꯟꯁ ꯂꯥꯏꯟꯗ ꯆꯪꯉꯦ ꯐꯥꯏꯅꯥꯟꯁ ꯂꯥꯏꯟꯗ ꯆꯪꯔꯒ ꯊꯕꯛꯇꯣ ꯗꯨꯝ ꯇꯧ ꯆꯍꯤ ꯆꯍꯤ ꯎꯝ ꯃꯔ ꯃꯉꯥꯗꯤ ꯁꯨꯈ꯭ꯔꯦ ꯊꯕꯛ ꯇꯧꯕꯗꯨ ꯁꯨꯔꯒ ꯍꯧꯖꯤꯛꯇꯤ ꯀꯔꯤꯁꯨ ꯇꯧꯗ꯭ꯔꯦꯗ ꯑꯩꯅ ꯊꯕꯛꯁꯨ ꯇꯣꯛꯈ꯭ꯔꯕꯀꯣ
ꯍꯣꯏ ꯋꯥꯕꯒꯤꯔꯣ
ꯋꯥꯕꯒꯤ ꯅꯠꯇꯦ ꯑꯩꯈꯣꯏꯗꯤ ꯅꯨꯄꯤ ꯑꯣꯏꯕꯅꯤꯅ ꯃꯇꯝꯁꯦ ꯇꯥꯔꯦ ꯇꯥꯔꯦ ꯍꯥꯏꯕ ꯑꯩꯈꯣꯏꯒꯤ ꯌꯨꯝꯗꯨꯅꯀꯣ
ꯑꯁ ꯅꯨꯡꯉꯥꯏꯇꯦ ꯍꯦ
ꯐꯥꯏꯅꯥꯟꯁꯇ ꯊꯕꯛ ꯇꯧꯕꯁꯦ ꯃꯄꯥꯟꯗ ꯂꯩꯕꯅꯦꯕ ꯗꯦꯜꯂꯤꯗ ꯀꯣ
ꯑꯥ
ꯑꯗꯨꯒꯤ ꯂꯈ꯭ꯔꯣ ꯂꯈ꯭ꯔꯣ ꯍꯥꯏꯔꯦ ꯑꯩꯈꯣꯏ ꯂꯥꯛꯈ꯭ꯔꯒ ꯑꯩꯗꯤ ꯂꯨꯍꯣꯡꯁꯨ ꯂꯨꯍꯣꯡꯈ꯭ꯔꯕꯀꯣ ꯍꯧꯖꯤꯛꯇꯤ
ꯑꯗꯨꯒꯤ ꯌꯨꯝ ꯎꯝ ꯂꯨꯍꯣꯡꯈ꯭ꯔꯦ ꯄꯣꯊꯔꯒ ꯂꯩ ꯌꯨꯝꯗ
ꯑꯥ ꯀꯥꯏꯗ‌ꯦꯗ ꯃꯇꯝ ꯃꯇꯝ ꯍꯥꯏꯗꯨꯅꯤ
ꯍꯣꯏ ꯅꯪ ꯀꯩꯗꯧꯉꯩ ꯒ꯭ꯔꯦꯖꯨꯋꯦꯠ ꯇꯧꯒ‌ꯦꯔꯣ
ꯆꯍꯤ ꯑꯃꯈꯛ ꯉꯥꯏꯔꯦ ꯑꯩ
ꯑꯣ ꯑꯣ ꯗꯨꯗꯤ ꯁꯦꯀꯦꯟ ꯏꯌꯔ ꯑꯝꯕ ꯑꯣꯏꯔꯝꯅꯤꯀꯣ ꯍꯧꯖꯤꯛ
ꯊꯥꯔꯠ ꯏꯌꯥꯔ ꯂꯣꯏꯔꯦ ꯑꯩꯈꯣꯏ ꯎꯝ ꯑꯩ ꯒ꯭ꯔꯦꯖꯨꯋꯦꯠ ꯍꯥꯏꯁꯦ ꯀꯣꯂꯦꯖ ꯀꯣꯂꯦꯖ ꯀꯥꯗꯤꯌ‌ꯦ ꯕꯤꯇꯦꯛ ꯑꯣꯏꯅ ꯇꯝꯕ ꯑꯗꯨꯏꯅꯤ
ꯑꯣ ꯑꯣ ꯑꯗꯨꯒꯤ ꯑꯣꯏꯔꯝꯒꯅꯤ ꯑꯩꯅ ꯒ꯭ꯌꯥꯟ ꯇꯥꯗꯕ ꯎꯝ ꯌꯥꯝ ꯐꯩꯅꯦ ꯅꯪꯁꯦ ꯕꯤꯇꯦꯛ ꯂꯣꯏꯕ ꯀꯥꯟꯗꯗꯤ ꯅꯨꯡꯉꯥꯏꯒꯅꯤꯅꯦ
ꯑꯁ ꯀꯥꯏꯗꯒꯤꯅꯣꯗ ꯍꯟꯗꯛ ꯃꯇꯝꯁꯦ ꯊꯥꯖꯕ ꯌꯥꯕ ꯅꯠꯇꯦꯗ ꯃꯤꯁꯦ
ꯑꯁ ꯑꯗꯨ ꯑꯣꯏꯔꯁꯨ ꯑꯩꯈꯣꯏ ꯔꯣꯝꯗꯗꯤ ꯑꯗꯨꯒꯨꯝꯕ ꯌꯥꯝ ꯂꯩ ꯗꯔꯀꯥꯔ ꯇꯥꯒꯅꯤ ꯅꯪ ꯂꯣꯏꯕ ꯀꯥꯟꯗꯀꯣ ꯑꯩꯈꯣꯏꯅ ꯑꯗꯨ ꯏꯁꯄꯦꯁꯤꯐꯤꯛ ꯀꯣꯔꯁꯗ ꯑꯗꯨꯝ ꯆꯠꯄꯅ ꯐꯕꯅꯦ ꯍꯥꯏꯕꯗꯤ ꯀꯔꯤ ꯀꯔꯤ ꯁꯕꯖꯦꯛꯅꯣ ꯂꯥꯏ ꯂꯥꯏꯕ ꯁꯕꯖꯦꯛ ꯄꯥꯏꯔꯒ ꯃꯥꯁꯇꯔ ꯂꯣꯏꯔꯁꯨ ꯊꯕꯛꯇꯣ
ꯎꯝ
ꯌꯥꯝꯅ ꯐꯪꯗꯕ ꯑꯗꯨ ꯅꯪꯗꯤ ꯕꯤ ꯇꯦꯛ ꯆꯠꯄꯒꯤ ꯎ ꯁꯤꯖꯤꯟꯅꯕ ꯃꯐꯝ ꯌꯥꯝ ꯂꯩꯒꯅꯤꯕ
ꯂꯩꯔꯁꯨ ꯄꯩꯁꯥ ꯉꯥꯛꯇ ꯉꯥꯏꯅꯦ ꯑꯩꯈꯣꯏ ꯂꯝꯗꯝꯒꯤꯁꯦ
ꯑꯗꯨ ꯍꯥꯏꯕꯁꯨ ꯌꯥꯏ ꯍꯣꯏ
ꯑꯗꯣ ꯍꯣꯏ ꯐꯗꯤ ꯐꯩꯌꯦ ꯍꯣꯏ ꯑꯝ ꯊꯕꯛ ꯌꯥꯝ ꯍꯣꯠꯅꯕꯗꯤ ꯌꯥꯏꯗ ꯕꯤꯇꯦꯛꯀꯤ ꯂꯥꯏꯟ ꯈꯛꯇ ꯅꯠꯇꯕ ꯂꯥꯏꯟꯗꯤ ꯌꯥꯝ ꯂꯩꯕꯅꯦ
ꯑꯣ ꯐꯩ ꯅꯪꯅ ꯑꯗꯨ ꯏꯁꯄꯦꯁꯤꯐꯤꯛ ꯀꯣꯔꯁ ꯆꯠꯄꯗꯣ ꯕꯤꯇꯦꯛ ꯈꯣꯏꯗꯤ ꯊꯕꯛꯇꯤ ꯌꯥꯝ ꯂꯩꯒꯅꯤ ꯋꯥ ꯋꯥꯂꯨꯔꯅꯨ
ꯍꯣꯏ
ꯑꯗꯨ ꯅꯦꯛꯁ ꯌꯔꯒꯨꯝꯕꯗ ꯂꯣꯏꯔꯅꯤꯀꯣ ꯅꯪꯗꯤ
ꯎꯝ ꯅꯦꯛꯁ ꯌ꯭ꯔ ꯍꯣꯏ ꯖꯨꯟ ꯑꯁꯤꯗ ꯂꯣꯏꯔꯅꯤ
ꯑꯣ ꯑꯣ ꯐꯩꯅꯦ ꯆꯍꯤ ꯑꯃꯁꯨ ꯁꯨꯗ꯭ꯔꯤ ꯑꯗꯨꯗꯤ ꯁꯨꯗ꯭ꯔꯦ ꯂꯣꯏꯒ
ꯈꯪꯍꯧꯗꯦ ꯇꯝꯕꯗꯣ
ꯍꯣꯏ ꯎꯝ ꯎꯝ ꯎꯝ ꯑꯗꯨꯅꯦ ꯑꯩꯈꯣꯏꯅꯀꯣ ꯑꯉꯥꯡ ꯑꯣꯏꯔꯤ ꯉꯥꯏꯗꯒꯣ
ꯎꯝ
ꯀ꯭ꯂꯥꯁ ꯏꯂꯦꯚꯦꯟ ꯇ꯭ꯋꯦꯜꯐ ꯐꯥꯎꯕꯗꯗꯤ ꯑꯗꯨꯝ ꯃꯇꯝꯗꯣ
ꯑꯣ
ꯀꯨꯏꯅ ꯆꯠꯄ ꯑꯩꯈꯣꯏꯅ ꯒ꯭ꯔꯦꯖꯨꯋꯦꯠ ꯊꯨ ꯊꯨꯅ ꯇꯧꯅꯤꯡꯕꯒꯤꯁꯨ ꯑꯣꯏꯔꯝꯒꯅꯤ ꯑ ꯒ꯭ꯔꯦꯖꯨꯋꯦꯠ ꯀꯥꯅꯤꯡꯕꯒꯤꯀꯣ ꯒ꯭ꯔꯦꯖ꯭ꯋꯦꯁꯟꯒꯨꯝꯕꯗꯣ ꯀꯥꯅꯤꯡꯕꯒꯤ ꯁꯨ ꯑꯣꯏꯔꯝꯒꯅꯤ ꯑꯗꯨ ꯃꯇꯝꯁꯦ ꯁ꯭ꯂꯣ ꯑꯣꯏꯅ ꯆꯠꯂꯦꯕ ꯍꯦꯛ ꯒ꯭ꯔꯦꯖꯨꯋꯦꯁꯟꯒꯨꯝꯕ ꯂꯣꯏꯔꯗꯤꯅꯦ ꯅꯠꯇ꯭ꯔꯒ ꯒ꯭ꯔꯦꯖꯨꯋꯦꯁꯟꯒꯨꯝꯕ ꯀꯥꯈ꯭ꯔꯗꯤ ꯃꯇꯝꯁꯤ ꯆꯠꯄ ꯈꯪꯗꯕꯅꯤꯀꯣ ꯑꯩꯈꯣꯏꯅ ꯅꯨꯡꯉꯥꯏꯕꯒꯤꯔ ꯅꯠꯇ꯭ꯔꯒ ꯀꯔꯤꯔꯥ ꯈꯪꯗꯦ ꯑꯗꯨꯝ ꯆꯠꯈ꯭ꯔꯕꯅꯦ
ꯑꯗꯨꯝ ꯍꯧꯈ꯭ꯔꯅꯤ
ꯎꯝ
ꯑ ꯑꯩꯁꯨ ꯒ꯭ꯔꯦꯖꯨꯋꯌꯦꯠ ꯇꯧꯔꯒ ꯃꯥꯁꯇꯔ ꯂꯣꯏꯔꯒ ꯑꯁ ꯀꯩꯅꯣ ꯊꯕꯛ ꯇꯧꯔ ꯀꯥꯟꯗ ꯊꯕꯛ ꯆꯍꯤ ꯃꯉꯥꯁꯨ ꯁꯨꯈ꯭ꯔꯦ ꯍꯥꯏꯕꯁꯨ ꯈꯪꯗꯦ ꯑꯗꯨꯝ ꯆꯠꯈ꯭ꯔꯕꯅꯤ
ꯍꯣꯏ ꯊꯨ ꯊꯨꯅ ꯑꯍꯟ ꯑꯣꯏ ꯂꯛꯑꯦ ꯍꯟꯗꯛꯁꯦ ꯌꯥꯝꯗꯜꯂꯦ ꯅꯨꯡꯁꯤꯌꯦ ꯑꯣꯏꯅꯤꯡꯗꯦ
ꯑꯗꯨꯅꯦ ꯆꯍꯤ ꯑꯁ ꯊꯥꯔꯇꯤꯒꯨꯝꯕ ꯌꯧꯈ꯭ꯔꯗꯤꯀꯣ ꯑꯥꯗ ꯌꯧꯕꯒꯨꯝ ꯇꯧꯕꯅꯤ ꯑꯩꯅ ꯑꯍꯟ ꯑꯣꯏꯔꯦ ꯍꯥꯏꯔꯒ ꯏꯆꯦꯅ ꯅꯣꯛ ꯅꯣꯛꯔꯒ ꯂꯩꯕꯅꯦ
ꯀꯥꯏꯗꯦꯗ
ꯀꯥ
ꯑꯗꯨ ꯅꯪꯗꯤ ꯑꯁꯤ ꯕꯦꯂꯤꯗ ꯂꯩꯕ꯭ꯔꯣ
ꯕꯦꯂꯤ ꯕꯦꯂꯤ ꯃꯛꯇꯤ ꯅꯠꯇꯦ ꯀꯤꯂꯣꯃꯤꯇꯔ ꯑꯃꯃꯨꯛ ꯀꯥꯏ ꯕꯦꯂꯤꯗꯩ
ꯑꯣ ꯑꯣ ꯑꯣ ꯑꯣ ꯑꯣ ꯑꯣ ꯑꯗꯨ ꯀꯣꯂꯦꯖꯇ ꯂꯩꯕꯀꯣ ꯍꯧꯖꯤꯛꯇꯤꯀꯣ
ꯍꯥꯏꯕꯗꯤ
ꯅꯪ ꯀꯣꯂꯦꯖ ꯇꯝꯃꯦ ꯍꯥꯏꯕꯗꯣ ꯑꯗꯨ ꯀꯣꯂꯦꯖ ꯍꯣꯁꯇꯦꯜꯒꯨꯝꯕ ꯑꯣꯏꯅ ꯂꯩꯕ꯭ꯔꯥ ꯍꯥꯏꯕꯅꯤ
ꯑꯩ ꯌꯨꯝꯗ ꯂꯩꯌꯦ ꯍꯟꯗꯛꯇꯤ ꯁꯝꯃꯔ ꯚꯦꯀꯦꯁꯟꯒꯤ
ꯑꯣ ꯑꯣ ꯕꯀꯦꯁꯟ
ꯥꯍꯣꯏ ꯌꯨꯝꯗꯩꯁꯨ ꯆꯠꯄꯩ ꯌꯥꯏꯌꯦ ꯑꯗꯨꯝ
ꯑꯣ ꯑꯣ
ꯑꯗꯨꯝ ꯅꯛꯑꯦꯕ ꯌꯥꯝ ꯂꯥꯞꯇꯦꯗ
ꯑꯣ ꯑꯣ ꯑꯁ ꯑꯗꯨꯗꯤ ꯌꯥꯝ ꯐꯩꯅꯦ
ꯍꯣꯏ ꯑꯗꯨ ꯑꯣꯏꯔꯁꯨ
ꯎ ꯎꯝ
ꯍꯦꯜꯂꯣ
ꯑꯥ ꯇꯥꯏꯌꯦ ꯇꯥꯏꯌꯦ
ꯆꯥꯛ ꯍꯤꯟꯁꯥꯡ ꯆꯥꯔꯕꯣ ꯂꯣꯏꯔꯕꯣ ꯊꯣꯡꯕ
ꯑꯥ ꯆꯥꯛꯇꯤ ꯊꯣꯡꯕꯤꯈ꯭ꯔꯦ ꯑꯩꯈꯣꯏ ꯆꯥꯗꯤ ꯆꯥꯗ꯭ꯔꯤ ꯑꯉꯥꯡꯈꯣꯏ ꯂꯩꯕ
ꯑꯩꯈꯣꯏꯗꯤ ꯌꯨꯝꯗꯔꯣ ꯑꯣꯔ ꯑꯥ
ꯎꯝ ꯁ꯭ꯀꯨꯜ ꯀꯥꯅꯤꯡꯉꯥꯏ ꯑꯉꯥꯡ ꯂꯩꯕ ꯑꯩꯒꯤ ꯏꯌꯥꯝꯕꯒꯤ ꯑꯉꯥꯡꯈꯣꯏꯀꯣ ꯑꯗꯨꯒꯤ ꯆꯥꯛꯁꯦ ꯊꯣꯡꯕꯤ ꯊꯣꯡꯕꯤꯈ꯭ꯔꯦ ꯑꯗꯨ ꯃꯣꯏ ꯆꯥꯔꯒ ꯆꯠꯀꯅꯤ ꯆꯗꯦ ꯍꯧꯖꯤꯛꯇꯤ ꯃꯣꯏꯁꯨ
ꯍꯣꯏ ꯉꯜꯂꯤꯗ ꯍꯧꯖꯤꯛꯄꯨꯗꯤ
ꯎꯝ
ꯆꯦ ꯈꯣꯏꯗꯤ ꯀꯌꯥꯝ ꯀꯨꯏꯔꯒꯦ ꯁꯤ ꯄꯥꯏꯔꯛꯏꯁꯦ
ꯑꯥ ꯑꯩꯀꯣ ꯍꯞꯇꯥ ꯅꯍꯥꯟ ꯑꯩꯅ ꯋꯦꯗꯅꯁꯗꯦꯗꯔꯥ ꯖꯣꯏꯟ ꯇꯧꯋꯦ ꯉꯁꯤ ꯊꯥꯔꯁꯗꯦ ꯁꯨꯔꯝꯃꯦꯀꯣ ꯑ ꯑꯣ ꯉꯁꯤꯅ ꯑꯩ ꯍꯧꯖꯤꯛ ꯋꯥꯟ ꯋꯤꯛ ꯁꯨꯈ꯭ꯔꯦ ꯑꯩꯒꯤ ꯄꯥꯏꯕꯗꯣ
ꯐꯅꯥꯝ ꯂꯥꯛꯑꯝꯅꯤ
ꯅꯨꯡꯉꯥꯏꯕꯅꯦ
ꯍꯣꯏ
ꯁꯤꯡꯖꯨ ꯆꯥꯅꯤꯡꯉꯥꯏꯗꯤ ꯑꯗꯨꯝ ꯊꯣꯛꯄꯅꯤ
ꯅꯪꯁꯨ ꯌꯥꯝ ꯐꯏ ꯉꯔꯥꯡ ꯍꯧꯕꯒꯤꯀꯣ ꯊꯦꯡꯈ꯭ꯔꯅꯤ ꯅꯪ ꯍꯧꯗ꯭ꯔꯗꯤ
ꯍꯣꯏ ꯑꯗꯣ ꯀꯩ ꯍꯦꯟꯖꯥꯡ ꯊꯣꯡꯉꯤꯅꯣ ꯀꯩ ꯃꯊꯦꯜ ꯊꯣꯡꯉꯤꯅꯣ
ꯉꯥꯁꯤꯗꯤ ꯑꯁ ꯑꯉꯥꯡꯈꯣꯏꯅ ꯗꯥꯜ ꯌꯥꯝ ꯆꯥꯅꯤꯡꯕꯒꯤꯀꯣ ꯑꯩꯗꯤ ꯆꯥꯅꯤꯡꯗꯦ ꯑꯗꯨ ꯑꯣꯏꯔꯁꯨ ꯊꯣꯡꯕꯤꯈ꯭ꯔꯦ ꯗꯜꯒꯥ ꯑꯂꯨ ꯊꯣꯡꯈ꯭ꯔꯦ
ꯑꯁ ꯑꯩꯈꯣꯏꯗꯤ ꯍꯣꯁꯇꯦꯜ ꯂꯩꯕꯒꯤ ꯗꯥꯜ ꯆꯥꯃꯟꯕꯒꯤ ꯗꯥꯜꯗꯤ ꯄꯥꯝꯔꯛꯇ꯭ꯔꯦ
ꯑꯣ ꯑꯣꯏꯔꯝꯒꯅꯤ ꯑꯩ ꯐꯧꯁꯨ ꯄꯥꯝꯗꯦꯅꯦ ꯆꯗ꯭ꯔꯁꯨ ꯑꯩꯗꯤ ꯍꯣꯁꯇꯦꯜꯗ ꯂꯩꯕ ꯉꯝꯔꯣꯏ ꯑꯣ ꯑꯗꯨ ꯅꯨꯃꯤꯠ ꯈꯨꯗꯤꯡ ꯗꯜ ꯄꯤꯕ꯭ꯔꯣ
ꯃꯣꯔꯅꯤꯡꯗ ꯑꯌꯥꯝꯕ ꯑꯗꯨꯝ ꯄꯤꯌꯦ ꯎꯇꯤ ꯀꯩꯀꯥꯁꯤꯗꯤ ꯑꯗꯨꯕꯨ ꯑꯌꯥꯝꯕ ꯃꯣꯔꯅꯤꯡꯗ ꯄꯤꯌꯦ ꯅꯨꯡꯊꯤꯟꯗꯗꯤ ꯍꯤꯟꯖꯥꯡ ꯑꯗꯨꯝ ꯇꯣꯉꯥꯟ ꯇꯣꯉꯥꯟꯅ ꯄꯤꯔꯦ
ꯑꯣ ꯎꯝ ꯑꯩꯗꯤ ꯗꯥꯜ ꯗꯤ ꯉꯝꯗꯦ ꯍꯞꯇꯥ ꯑꯅꯤꯗ ꯗꯥꯜ ꯆꯥꯕ ꯑꯃ ꯑꯗꯨꯒꯨꯝꯕꯗꯤ ꯌꯥꯏ ꯍꯞꯇꯥ ꯑꯃꯗꯁꯨ ꯑꯃ ꯆꯥꯔꯗꯤ ꯋꯥꯔꯦ
ꯑꯩꯈꯣꯏ ꯅꯨꯄꯤꯁꯤꯡꯅꯀꯣ ꯚꯦꯖꯤꯇꯦꯕꯜ ꯑꯣꯏꯅ ꯌꯥꯝ ꯄꯥꯝꯕ ꯑꯗꯨ ꯅꯨꯄꯥꯁꯤꯡꯅꯗꯤ ꯃꯆꯥ ꯃꯆꯥ ꯑꯣꯏꯔꯁꯨ ꯗꯥꯜꯁꯦ ꯄꯥꯝꯕꯅꯦ ꯈꯔ ꯀꯣ ꯅꯨꯄꯤꯕꯨ ꯀꯝꯄꯦꯔ ꯇꯧꯔꯗꯤ ꯅꯨꯄꯤꯗꯤ ꯀꯥꯡꯁꯣꯏꯒꯨꯝꯕ ꯎꯝ
ꯑꯗꯨꯝ ꯗꯜꯒꯨꯝꯕꯅꯥ ꯏꯁꯝ ꯁꯝꯃꯦꯗꯥ
ꯍꯣꯏ ꯝꯟꯅꯤ ꯉꯁꯤꯗꯤ ꯀ꯭ꯔꯤ ꯇꯧꯒꯦꯔꯣ ꯅꯪꯒꯤ ꯍꯣꯂꯤꯗꯦꯗꯣ
ꯉꯁꯤꯗꯤ ꯇꯨꯝ ꯇꯨꯝꯂꯅꯤꯗꯥ ꯌꯨꯝꯗ ꯑꯗꯨꯝ
ꯑꯣ ꯇꯨꯔꯦꯟꯒꯨꯝꯕꯗꯨꯁꯨ ꯂꯩꯕ ꯌꯥꯏꯀꯣ ꯅꯣꯏꯗ
ꯍꯥ
ꯉꯥ ꯐꯥꯅꯤꯉꯥꯏ ꯆꯠꯂꯣ
ꯇꯨꯔꯦꯟ ꯂꯩꯗꯤ ꯂꯩꯌꯦ ꯍꯥꯏꯔꯁꯨ ꯃꯆꯥꯅꯤ ꯅꯪꯒꯤ
ꯑꯣ ꯉꯥ ꯂꯩꯇꯦ
ꯍꯣꯏ ꯂꯩꯗꯤ ꯂꯩꯌꯦꯕ ꯌꯥꯝ ꯋꯥꯅ ꯐꯪꯉꯦꯕ ꯃꯃꯟ ꯊꯣꯛꯇꯦꯕ ꯆꯠꯄꯒꯤ
ꯑꯣ ꯑꯣ ꯑꯦꯟꯖꯣꯏꯗꯤ ꯇꯧꯒꯅꯤꯗ ꯇꯨꯔꯦꯟ ꯆꯠꯄꯁꯦ
ꯇꯨꯝꯔ ꯂꯩꯗꯧ ꯃꯥꯜꯂꯦ ꯉꯁꯤꯗꯤ ꯑꯃꯨꯛ
ꯑꯎ ꯑꯎ ꯑꯗꯨ ꯋꯦꯗꯔꯗꯤ ꯀꯃꯥꯏꯅ ꯇꯧꯔꯤ ꯑꯗꯨꯗ
ꯋꯦꯗꯔ ꯌꯥꯝ ꯁꯥꯏꯌꯦ
ꯑꯣ